ꯗ ꯍꯜꯂꯣ ꯍꯂꯣ
ꯁ
ꯂꯣ ꯇꯕ ꯇꯥꯏ ꯇꯥꯏ ꯑꯣꯈꯩ ꯇꯥꯏ ꯇꯥꯏ
ꯀꯩꯅꯥ ꯆ
ꯑꯅꯤꯈꯛ ꯉꯥꯏꯔꯕꯔꯕꯅꯦ
ꯌꯥꯝ ꯇꯞꯅ ꯇꯥꯏꯅ ꯅꯪꯈꯣꯟꯁꯦ
ꯏꯁꯄꯤꯀꯔ ꯌꯥꯎꯗ꯭ꯔꯣ ꯅꯪꯒꯤ ꯀꯩꯅꯣ ꯌꯥꯎꯗ꯭ꯔꯣ ꯑꯦꯄꯤꯁ
ꯀꯩ ꯌꯥꯎꯗꯦ ꯍꯥꯏꯕ
ꯑꯦꯔꯄꯤꯁ ꯍꯥꯞꯇ꯭ꯔꯕ ꯑꯦꯔꯄꯤꯁ ꯍꯦꯠꯐꯣꯟ ꯏꯌꯥꯔꯐꯣꯟ
ꯄꯥꯏꯌꯨꯀꯣ ꯈꯣꯟ ꯊꯤꯟꯖꯤꯟꯁꯤꯦ ꯎꯝ ꯌꯥꯝꯌꯥꯝꯇꯝ ꯇꯥꯏ ꯍꯥꯏꯕ
ꯇꯥꯗꯝꯅꯤ
ꯇꯥꯕ
ꯇꯥꯔꯦ ꯇꯥꯔꯦ ꯐꯅ ꯇꯥꯔꯕ
ꯎꯝ ꯐꯨꯕꯣ ꯄꯨꯡ ꯀꯌꯥꯗꯩꯅꯣ ꯇꯥꯥꯏ ꯇꯥꯥꯏ
ꯐꯨꯠꯕꯣꯜ ꯇꯨꯌꯦꯞ ꯊꯥꯔꯇꯤ
ꯆꯊꯇꯌꯥ
ꯁꯄꯦꯟ ꯁꯄꯦꯟ ꯂꯩꯕꯅꯤ ꯃꯊꯪꯅ ꯄꯣꯔꯇꯨꯒꯥꯜ ꯄꯨꯡ ꯃꯔꯤ ꯃꯈꯥꯏꯐꯧ ꯌꯦꯡꯗꯣꯏꯅꯦ
ꯉꯥꯏꯄꯦ ꯊꯕꯛ ꯑꯔꯣꯏꯕꯤꯅꯦ ꯀꯩꯅꯣ ꯅꯪ ꯑꯣꯐꯤꯁ ꯆꯠꯂꯦ ꯑꯗꯨꯏꯅꯦ ꯅꯪ ꯇꯟꯗ ꯑꯃ ꯂꯩꯗꯨꯕ
ꯅꯨꯡꯗꯥꯡ ꯆꯠꯇꯦ ꯀꯩꯅꯣ
ꯍꯣꯏ ꯅꯨꯡꯗꯥꯡ ꯄꯨꯡ ꯉꯁꯤ ꯄꯨꯡ ꯇꯔꯥꯗꯩꯅ ꯍꯌꯦꯡ ꯑꯌꯨꯛꯀꯤ ꯄꯨꯡ ꯃꯔꯤꯐꯧ ꯅꯠꯇ꯭ꯔꯣ
ꯍꯣꯏ ꯅꯠꯇꯦ ꯉꯁꯤꯒꯤ ꯉꯁꯤ ꯄꯨꯡ ꯀꯩꯅꯣꯗꯒꯤ ꯕꯥꯔꯣ ꯃꯈꯥꯏꯗꯒꯤꯅ ꯍꯌꯦꯡ ꯃꯔꯤ ꯃꯈꯥꯏꯗꯒꯤ ꯑꯃꯨꯛ ꯍꯧꯗꯣꯏꯕ
ꯑꯣ
ꯕꯥꯔꯣ ꯃꯈꯥꯏꯗ ꯌꯦꯡꯉꯅꯤ ꯉꯁꯤ ꯕꯥꯔꯣ ꯃꯈꯥꯏꯗ ꯌꯦꯡꯉꯅꯤꯗꯅ
ꯎꯝ
ꯑꯗꯨꯒ ꯄꯨꯡ ꯑꯅꯤꯐꯧ ꯌꯦꯡꯉꯅꯤ ꯑꯅꯤꯗ ꯑꯅꯤꯗꯩ ꯇꯨꯝꯃꯅꯤ ꯃꯔꯤ ꯃꯔꯤ ꯃꯈꯥꯏꯗ ꯍꯧꯒꯠꯂꯅꯤ
ꯃꯔꯤ ꯃꯈꯥꯏꯁꯦ ꯑꯌꯨꯛꯀꯤꯔꯣ ꯅꯇ꯭ꯔ ꯅꯨꯡꯗꯥꯡꯒꯤꯔ ꯅꯨꯡꯊꯤꯟꯒꯤꯔ
ꯑꯌꯨꯛꯀꯤ
ꯉ ꯄ ꯀꯩꯗ ꯑꯣꯐꯤꯁ ꯑꯣꯐꯤꯁ ꯇ꯭ꯔꯥꯕ ꯑꯣꯐꯤꯁꯤꯁ
ꯄꯨꯡ ꯀꯩꯅꯣꯗ ꯆꯠꯄꯅꯤ ꯀꯩꯅꯣ ꯇꯥꯔꯥ ꯑꯦꯂꯕꯦꯟꯗ ꯆꯠꯄꯅꯤ ꯀꯩꯅꯣ
ꯃꯄꯨꯡꯗ ꯋꯥꯀꯤꯡ ꯑꯋꯥꯔ ꯀꯌꯥ ꯑꯣꯏꯒꯦ
ꯑꯄꯥꯝꯕꯅꯤ ꯍꯥꯏꯗꯤ ꯐꯤꯛꯁ ꯂꯩꯇꯦꯕ ꯑ ꯄꯨꯡ ꯑꯦꯂꯚꯦꯟ ꯑꯦꯂꯚꯦꯟꯗꯒꯤ ꯑꯍꯨꯝ ꯍꯣꯏ ꯏꯟꯇꯔꯅꯤ ꯀꯩꯅꯣ
ꯎꯝ ꯀꯥꯏꯖꯒꯗ
ꯀ꯭ꯋꯥꯀꯩꯊꯦꯜꯗ ꯈꯨꯝꯅꯥꯛꯇ
ꯀꯈ ꯀꯥꯏ ꯑꯣꯏꯗꯖ
ꯀ ꯏꯆꯦ ꯑꯣ ꯃꯤꯂꯤꯅꯤꯌꯝ ꯂꯩꯕꯗꯣ ꯍꯣꯡ ꯇꯨ ꯑꯦ ꯁꯚꯦꯟ ꯂꯩꯕꯗꯣ
ꯑꯥ ꯑꯥ
ꯄ꯭ꯂꯦꯁ ꯍꯅ ꯍꯥꯏꯕꯗ ꯑꯗꯨꯒꯤ ꯅꯥꯀꯟꯗ ꯂꯩ
ꯑꯩ ꯑꯩꯅ ꯈꯪꯅꯤꯡꯤꯁꯦ ꯑꯃ ꯃꯣꯏꯔꯥꯡ ꯀꯩꯕ ꯑꯃꯃ ꯀꯩꯅꯣ ꯑ ꯑ ꯃꯣꯏꯔꯥꯡ ꯂꯩꯔꯦ ꯑꯗꯨꯗ ꯑꯗꯨ ꯈꯛꯇꯪ ꯑꯣꯏ ꯑꯗꯨ ꯑꯣꯏꯗꯣꯏꯔꯣ ꯈꯪꯗꯦ ꯑꯩꯈꯣꯏ ꯃꯥꯏ ꯃꯆꯦꯗꯣ ꯑꯗꯨꯗ ꯃꯌꯨꯝ ꯄꯥꯜꯂꯦ ꯑꯗꯨꯗꯒꯤ ꯃꯣꯏ ꯃꯁꯥꯡ ꯅꯨꯨꯄꯤꯗꯨꯣ ꯅꯍꯥꯟ ꯑꯃꯨꯛ ꯃꯔꯝ ꯇꯤꯟꯅꯔꯝꯃꯦ ꯑꯗꯨ ꯇꯤꯟꯅꯕꯒꯤ ꯃꯣꯏꯗ ꯀꯣꯏ ꯆꯠꯄꯩꯗ
ꯑꯗꯨꯣ ꯁꯪꯒꯣꯜꯕꯟꯅꯤꯦ ꯃꯣꯏꯔꯥꯡ ꯃꯣꯏꯔꯥꯡ ꯂꯩꯔꯛꯇꯤ
ꯃꯣꯏꯔꯥꯡ ꯅꯠꯇꯦ ꯑꯩ ꯃꯣꯏꯗꯨ ꯃꯣꯏꯔꯥꯡ ꯊꯦꯝ ꯑꯣꯏꯕꯅꯦ ꯑꯩ ꯑꯗꯨꯒꯤꯅꯦ ꯑꯗꯨ ꯀꯣꯛ ꯉꯥꯡꯅꯩꯁꯦ ꯀ ꯣꯝ ꯑꯃ꯭ꯋꯥ ꯀꯩꯊꯦꯜ ꯕꯖꯥꯔ ꯂꯩꯕꯗꯣ ꯑꯗꯣꯣꯗꯒꯤ ꯆꯪꯕ ꯌꯥꯕꯅꯦꯕ
ꯑꯣ
ꯑꯗꯨ ꯑꯗꯨꯒ ꯅꯛꯅꯈꯤꯕꯅꯤꯅꯦ ꯑꯗꯨꯗꯤ ꯑꯩꯅꯅꯦ ꯍꯥꯏꯁꯦ ꯀ꯭ꯋꯥ ꯀꯩꯊꯩꯁꯦ ꯑꯩꯁꯨ ꯖꯒꯥꯗꯣ ꯌꯥꯝ ꯀꯅꯤ ꯈꯪꯒꯦ ꯑꯁꯣꯝ ꯀ꯭ꯋꯥꯀꯩꯇꯩ ꯕꯖꯥꯔꯗꯩ ꯅꯛꯅꯈꯤꯕꯅꯦ ꯃꯣꯏꯅ
ꯀ꯭ ꯀꯩ ꯀ꯭ꯋꯥ ꯀꯩꯊꯦꯜ ꯖꯥꯔꯗꯤ ꯈꯪꯉꯣ ꯅꯠꯇ꯭ꯔꯣꯅ
ꯈꯥꯡꯉꯦ ꯈꯥꯡꯉꯦ ꯑꯗꯥꯏꯗꯣ ꯀꯩꯅꯣ ꯇꯧꯕꯒꯤ ꯑꯕ ꯑꯥ ꯀꯔꯤꯕ ꯁꯉꯥꯏꯄ꯭ꯔꯣꯛ ꯀꯩꯀꯥ ꯐꯥꯎꯕꯦ ꯌꯥꯝ ꯌꯥꯏꯗꯅ
ꯍꯣꯏ ꯍꯣꯏ
ꯑꯗꯨꯗꯨꯒꯤ ꯀꯩꯅꯣꯗ ꯒꯥꯔꯤ ꯃꯆꯥ ꯊꯧꯕ ꯈꯛꯀ ꯍꯥꯏꯔꯛꯄꯩꯗ ꯌꯥꯝ ꯆꯠꯂꯝꯃꯦꯕ ꯍꯧꯖꯤꯛꯇꯤ ꯊꯧꯕ ꯀꯤꯔꯦ ꯑꯦꯛꯁꯤꯗꯦꯟ ꯊꯣꯛꯃꯟꯗꯅ ꯃꯣꯏ ꯃꯌꯥꯝꯗꯣ ꯎꯕꯗ ꯁꯨꯝ ꯊꯧꯈꯤꯗꯕ ꯃꯔꯛ ꯀꯣꯔꯣꯅꯥ ꯃꯇꯝꯗ ꯃꯤꯣ ꯆꯥꯗꯕꯗꯨ ꯑꯩꯁꯨ ꯑꯗꯨꯝ ꯀꯤꯅ ꯑꯗꯨꯝ ꯑꯩ ꯀꯩꯅꯣ ꯃꯤ ꯌꯥꯝ ꯆꯤꯜꯂꯗꯤ ꯊꯧꯕ ꯀꯤꯑꯕ ꯃꯤ ꯌꯥꯒ ꯈꯪꯅ ꯄꯦꯅꯤ ꯄꯪꯊꯣꯛꯇꯣꯏꯗꯅ
ꯃ ꯏꯁꯤꯗꯅ ꯆꯥꯒ ꯊꯒ ꯆ
ꯀꯔꯤꯕ
ꯑꯦꯛꯁꯤꯗꯦꯟ ꯀꯌꯥꯔꯛ ꯊꯣꯛꯒꯦ ꯍꯥꯏꯕ
ꯑꯗꯨ ꯅꯠꯇꯦ ꯑꯩꯩꯅ ꯑꯩꯅ ꯊꯣꯛꯄ ꯅꯠꯇꯕ ꯊꯥꯔꯠ ꯄꯥꯔꯇꯤ ꯑꯣꯏꯅ ꯀꯩ ꯍꯥꯏꯅꯤ ꯀꯤꯕꯗꯣ
ꯑꯣ
ꯑꯩ ꯑꯩꯗꯤꯦꯝ
ꯑꯩ ꯑꯩꯗꯤ ꯗꯥꯏꯔꯦꯛ ꯊꯣꯡꯑꯝꯕ ꯌꯥꯎꯔꯦ ꯒꯥꯔꯤ ꯑꯆꯧꯕꯅ
ꯁꯤꯄꯨꯁꯤ ꯌꯧ
ꯀꯨꯏꯗ꯭ꯔꯤ ꯀꯨꯏꯗ꯭ꯔꯤ ꯍꯟꯗꯛ ꯃꯥꯁꯇꯔꯗꯅꯦ ꯑꯗꯨꯁꯨ
ꯀꯥꯏꯗ
ꯑꯦꯝ ꯌꯨ ꯃꯅꯨꯡꯗ ꯊꯣꯡꯑꯝꯃꯦꯕ
ꯃꯕ ꯀ ꯀꯔꯝꯕ ꯀꯥꯔꯅ
ꯕꯂꯦꯅꯣꯅ
ꯎ ꯕꯣꯂꯔꯨꯗꯤ ꯐꯅꯌꯥꯝꯅ ꯆꯥꯎꯕꯅꯤꯅ ꯅꯪꯁꯨ ꯇꯞꯅ ꯊꯧꯔꯛꯄ ꯑꯣꯏꯔꯝꯒꯅꯤ ꯅꯪ ꯀꯩꯁꯨ ꯌꯥꯝ ꯁꯣꯛꯎꯗ꯭ꯔꯣ
ꯑꯗꯨꯗꯤ ꯁꯣꯏ ꯀꯩꯅꯣ ꯒꯥꯔꯤꯒꯛ ꯒꯥꯔꯤꯒ ꯄꯨꯡꯆꯥꯏ ꯆꯥꯏꯔꯦꯝ ꯒꯥꯔꯤꯒ ꯂꯣꯏ ꯁꯦꯝꯃꯦ ꯂꯤꯁꯤꯡ ꯇꯔꯥ ꯆꯪꯉꯤ ꯒꯥꯔꯤ ꯁꯦꯝꯕꯗ
ꯅꯁꯥꯗꯤ ꯁꯣꯛꯇ꯭ꯔꯥ
ꯏꯁꯗ ꯈꯨꯠꯇ ꯈꯔ ꯁꯣꯛꯑꯦ ꯈꯣꯡ ꯈꯨꯠ ꯈꯔ ꯁꯣꯛꯑꯦ ꯇꯦꯛꯇꯛꯇꯤ ꯍꯧꯗ꯭ꯔꯦ ꯍꯥꯏꯕꯗꯤ ꯁꯥꯏꯗꯇꯩꯒꯤ ꯊꯣꯉꯛꯄꯅꯤꯅ ꯃꯥꯅ ꯗꯥꯏꯔꯦꯛ ꯊꯣꯝꯖꯤꯟꯅꯕ ꯅꯠꯇꯦꯕ ꯑ ꯇꯔꯣ
ꯑꯗꯝꯝ ꯂꯁꯤꯅꯤ ꯀꯩꯅꯣ ꯕꯣꯜ ꯂꯩꯔꯦ ꯑꯆꯧꯕꯗꯨꯅ ꯒꯥꯔꯤ ꯃꯆꯥ ꯊꯧꯔꯛꯄ ꯅꯪꯉꯣꯟꯗ ꯊꯣꯝꯃꯒ ꯅꯪ ꯀꯩꯝ ꯇꯧꯗ꯭ꯔꯤꯗꯣ
ꯌꯥꯝ ꯀꯟꯅ ꯊꯣꯡꯝꯕꯅꯤꯅ ꯑꯗꯨꯗ ꯄꯣꯠꯇꯣ ꯂꯥꯏꯔꯤꯛ ꯑꯦꯝ ꯌꯨ ꯃꯅꯨꯡꯒꯤ ꯇꯞ ꯇꯞꯅ ꯑꯗꯨꯝ ꯊꯧꯅꯩꯗꯅ
ꯑꯥ ꯑꯩ ꯑꯦꯝꯃꯤ ꯃꯅꯨꯡꯗꯗꯤ ꯆꯪꯗꯣꯏ ꯃꯄꯥꯟꯗ ꯈꯛꯇꯪ ꯎꯕꯗꯨꯅꯤ
ꯅꯥꯄꯤ ꯌꯥꯝ ꯁꯣꯡꯉꯦꯕ ꯑꯦꯝ ꯌꯨꯗꯣ ꯃꯣꯏ ꯍꯣꯁꯇꯦꯜ ꯃꯅꯨꯡꯒꯤ ꯑꯗꯣ ꯍꯣꯁꯇꯦꯜꯗ ꯑꯩ ꯊꯣꯛꯂꯛꯄꯅꯦ ꯑꯩꯣꯏꯗꯣ
ꯑꯣ ꯃꯥꯦ ꯂꯩ ꯏꯔꯣꯟ ꯅꯪ ꯍꯣꯁꯗ ꯂꯩꯕꯕꯤꯔꯣ
ꯑ ꯂꯩ ꯑꯩ ꯀꯃꯥꯏ ꯂꯩꯗ ꯍꯣꯁꯇꯦꯜꯗ ꯍꯣꯁꯇꯦꯜ ꯂꯩꯕ ꯌꯥꯔꯣꯏ ꯑꯩꯈꯣꯏꯗꯤ ꯑꯗꯨꯗꯏ ꯊꯣꯛꯂꯛꯄ ꯍꯣꯏ ꯂꯥꯞꯇ꯭ꯔꯗꯤ ꯂꯩꯕ ꯌꯥꯗꯦ ꯍꯣꯁꯇꯦꯜ ꯐꯪꯗꯦꯕ ꯑꯩ ꯊꯣꯛꯂꯛꯄ ꯑꯗꯨꯗ ꯃꯥꯅ ꯁꯣꯝ ꯁꯥꯏꯗꯇꯩꯒꯤ ꯍꯖꯤꯜꯂꯛꯄ ꯑꯩꯅ ꯅꯥꯄꯤ ꯁꯣꯡꯕꯗ ꯎꯗꯕ ꯑꯗꯨꯒꯤ
ꯅꯪꯃ ꯀꯩ ꯀꯔꯤ ꯊꯧꯔꯛꯏꯅꯣꯕ
ꯑꯩꯗꯤ ꯌꯦꯛꯇꯤꯕ ꯃꯆꯥ ꯊꯣꯡꯍ ꯂꯥꯛꯄꯅꯦ ꯥꯏꯅ ꯇꯛꯇꯤꯕ ꯃꯆꯥ ꯊ ꯊꯣꯛ ꯂꯥꯛꯄ ꯊꯣꯡꯝꯕ ꯁꯋꯥꯠꯇꯒꯤ ꯃꯥ ꯑꯩ ꯇꯞ ꯇꯞꯅ ꯒ꯭ꯌꯥꯟ ꯇꯥꯅ ꯊꯧꯖꯔꯀꯣ ꯑꯁ ꯄꯥꯏꯊꯑꯉꯣ ꯅꯥꯀꯟꯗ ꯄꯣꯁ ꯑꯃ ꯂꯩꯌꯦꯕ ꯈꯪꯕ꯭ꯔꯥ ꯑꯗꯨꯗ ꯊꯣꯛꯣꯡꯑꯝꯃꯗꯤ ꯑꯗꯨꯝ ꯁꯤꯔꯦꯦ
ꯂꯥꯏꯅ ꯈꯪꯅ ꯅꯪ ꯎꯝ ꯂꯥꯏꯅ ꯈꯪꯔꯦ ꯅꯪ ꯄꯩꯁꯥ ꯈꯔ ꯌꯥꯝ ꯇꯥꯟꯖꯒꯦ ꯆꯅꯣ ꯑꯗꯨꯗꯒꯤ ꯀꯇꯔꯒꯗꯣ ꯇꯧꯈꯤꯁꯅꯣꯅ ꯈꯜꯂꯒ ꯅꯪ ꯍꯦꯟꯒꯠꯂꯛꯑꯕꯖꯠꯅꯤ
ꯍꯣꯏ ꯍꯣꯏ ꯑꯗꯨꯁꯨ ꯑꯗꯨꯏ ꯅꯨꯃꯤꯠꯇꯣ ꯀꯦꯩꯅꯣ ꯅꯨꯃꯤꯠ ꯑꯣꯏꯕ ꯐ꯭ꯔꯦꯁꯥꯔ ꯃꯤꯠ ꯂꯩꯕ
ꯑꯥ
ꯄꯩꯁꯥ ꯃꯤ ꯑꯗꯨꯝ ꯌꯥꯎꯗ꯭ꯦꯉꯣꯌꯨꯝꯗ ꯍꯜꯂꯣ
ꯐꯦꯁꯣꯏ ꯃꯤꯀ ꯅꯤꯡꯁꯤꯡꯕ꯭ꯔꯥꯅꯤ ꯑꯗꯨꯒꯤ ꯑꯦꯛꯁꯤꯗꯦꯟ ꯈꯨꯇꯣꯛꯇꯨꯗ
ꯅꯤꯡꯖ ꯀꯩꯅꯣ ꯄ꯭ꯔꯦꯁꯥꯔ ꯃꯤꯠꯇꯣ ꯑꯩꯅ ꯑꯩꯅ ꯁꯤꯜꯂꯤꯅꯦꯕ ꯍꯥꯏꯗꯤ ꯑꯩꯈꯣꯏ ꯖꯨꯅꯤꯌꯔꯁꯤꯡꯈꯩꯒꯤ ꯑꯗꯨꯒ ꯑꯩꯅ ꯁꯤꯜꯂ ꯑꯩ ꯌꯥꯎꯗꯕꯤ ꯑꯗꯨꯝ ꯂꯣꯏꯁꯤꯟꯒ꯭ꯔꯦ
ꯁꯃ ꯌꯥ ꯍꯥꯏꯒ ꯗꯦꯞꯆꯥꯡ ꯀꯥꯏꯔꯒꯦ ꯗꯦꯞꯆꯥꯡ ꯀꯥꯏꯔꯒꯦꯈꯣꯏꯗꯤꯤꯊꯤꯔ ꯑꯩ ꯍꯣꯁꯄꯤꯇꯥꯜ ꯂꯩꯒꯦ ꯇꯧ ꯇꯥꯔꯔꯤ
ꯍꯣꯏ ꯑꯩꯅ ꯐꯦꯁꯟ ꯁꯣꯒ ꯊꯣꯛꯍꯜꯂꯤꯅꯦꯕ ꯊꯣꯏꯒꯤ ꯐꯦꯁꯟ ꯁꯣ ꯊꯣꯛꯅꯕ ꯁꯤꯜꯂꯤꯅꯦꯕ ꯑꯩꯅ ꯑꯝꯇ ꯌꯦꯡ ꯐꯪꯗ ꯋꯥꯅꯤ
ꯀꯩꯅꯣ ꯇꯧꯗ꯭ꯔꯥ ꯍꯥꯏꯁꯦ ꯍꯧꯒꯠꯄ ꯈꯥꯎꯒꯠꯄ ꯈꯣꯠꯄ ꯀꯩꯝ ꯇꯧꯗꯕ
ꯀꯩꯇꯧꯗꯔꯣ ꯍꯧꯒꯠꯄꯔ
ꯑ ꯍꯣꯞꯄꯗꯒ ꯅꯅꯥꯒꯣꯄꯒ ꯀꯦꯣꯗꯦ
ꯀꯩꯝ ꯇꯧꯗꯤ ꯅꯨꯃꯤꯠꯇꯨꯗ ꯀꯩꯝ ꯇꯧꯗꯦꯕꯀꯣ ꯑꯩ ꯈꯔꯕꯨꯗꯤ ꯁꯣꯛꯑꯦꯀꯣ ꯑꯗꯨ ꯅꯨꯃꯤꯠꯇꯨ ꯀꯩꯝ ꯇꯧꯗ꯭ꯔꯦ ꯑꯗꯨꯒ ꯑꯗꯨꯝ ꯅꯣꯡꯉꯥꯜꯂꯒ ꯑꯗꯨꯝ ꯆꯠꯄ ꯌꯥꯗ꯭ꯔꯦ ꯂꯦꯡꯕ ꯉꯝꯗ꯭ꯔꯦ ꯑꯗꯩ ꯍꯣꯁꯄꯤꯇꯥꯜ ꯄꯨꯈꯠꯂꯛꯑꯦ ꯀꯩꯅꯣꯗ ꯄꯨꯈꯠꯂꯛꯑꯦ ꯀꯩꯕꯥ ꯑꯦꯗꯚꯥꯟꯁ ꯍꯣꯁꯄꯤꯇꯥꯜꯗ ꯑꯗꯨꯒ ꯇꯦꯛꯄ꯭ꯔꯥ ꯈꯣꯠꯄ꯭ꯔꯥ ꯆꯦꯛ ꯇꯧꯔ ꯑꯦꯛꯁꯔꯦꯒ ꯂꯧꯔꯒ
ꯎꯝ ꯒꯥꯔꯤꯗꯤ ꯅꯪ ꯁꯟꯅꯔꯣꯏ ꯌꯥꯎꯔꯣꯏꯏꯗꯣ ꯅꯣꯏ ꯅ ꯃꯥꯟꯕꯗ ꯀꯩꯀꯥꯠꯇ ꯅꯪꯅ ꯁꯟ ꯊꯧꯔꯛꯄ ꯈꯨꯗ꯭ꯔꯕ
ꯑꯩ ꯅꯨꯄꯤ ꯄꯣꯔ ꯂꯥꯛꯄꯗꯣ ꯑꯣꯏꯗꯣꯏꯅꯦ
ꯁꯥꯏ ꯐꯨꯂꯄꯗꯔ
ꯍꯣꯏ
ꯆꯗ ꯀꯦꯝꯇ ꯍꯣꯗ꯭ꯔꯥ
ꯑꯥꯖ ꯃꯈꯣꯡꯗ ꯁꯣꯛꯄꯅꯦ
ꯑꯣꯅꯣ ꯑꯁ ꯇꯥꯏ ꯇ ꯑꯅꯤ ꯀꯔ ꯇꯦ ꯀꯩꯅꯣ ꯇꯧꯕ ꯂꯦꯟꯗ ꯊꯣꯛꯄꯣꯠ ꯆꯩꯩꯇꯥꯥꯏꯅꯤꯡꯊꯧꯀꯤꯛꯇ ꯉꯥꯏꯔꯝꯃꯤꯗ
ꯑꯩꯗꯣ ꯑꯗꯨ ꯑꯗꯨꯏ ꯅꯨꯃꯤꯠꯇꯨ ꯒꯥꯔꯤ ꯆ ꯄꯣꯛꯀꯦ ꯇꯧꯕꯅꯦꯕ ꯑꯗꯨꯒ ꯒꯥꯔꯤ ꯃꯆꯥ ꯂꯣꯏ ꯆꯠꯂꯕ ꯍꯥꯏꯗ ꯊꯨꯅꯕꯅꯦꯅ ꯑꯗꯨ ꯊꯣꯑꯝꯃꯤꯁꯤ
ꯃꯥꯥꯏ ꯀꯥꯏ ꯇꯪꯒꯦ
ꯆꯞ ꯃꯥꯟꯅꯩ ꯃꯥꯁꯨ ꯑꯦꯦꯝ ꯌꯌꯨ ꯇꯝꯃꯦ
ꯍꯥꯏꯗꯕ
ꯑꯦꯝ ꯌꯨꯗ
ꯑꯣ
ꯑꯩꯈꯣꯏꯁꯦ ꯀꯩꯅꯣ ꯇꯧꯕꯅꯦ ꯁꯤꯣꯏ ꯄꯔꯁꯅꯦꯜ ꯄꯔꯁꯣꯅꯦꯜ ꯋꯥꯔꯤ ꯁꯥꯟꯅ ꯌꯥ ꯇꯕꯃꯦꯕ
ꯑꯣ ꯑꯥꯏ ꯁꯤ ꯑꯩ ꯈꯪꯗꯕꯩꯅꯦ ꯑꯗꯨ ꯍꯥꯏꯔꯅ ꯀꯩꯅꯣ ꯑꯃ ꯊꯥꯏꯒꯤ ꯊꯥꯏ ꯃꯨꯚꯤꯁꯀꯤ ꯀꯩꯅꯣꯗꯣ ꯈꯪꯕ꯭ꯔꯥ ꯄꯤꯃꯥꯛꯔꯛꯇ
ꯑꯩꯣꯏ
ꯌꯦꯉ ꯥꯕ
ꯌꯦꯡꯉꯦ
ꯎꯝ ꯑꯗꯨ ꯌꯥꯝ ꯅꯨꯡꯉꯥꯏꯕꯅꯦ ꯍꯥꯏꯒꯦ ꯇꯧꯕ
ꯅꯨꯡꯉꯥꯏꯔꯝꯅꯤ ꯅꯨꯡꯉꯥꯏꯔꯕꯅꯤ ꯋꯥꯔꯤ ꯊ ꯅꯨꯡꯁꯤꯔꯣ
ꯑꯧ ꯑꯩꯕꯨꯗꯤ ꯌꯦꯡꯗ꯭ꯔꯤꯀꯣ
ꯌꯦ
ꯑꯩꯗꯤ ꯃꯣꯏꯒꯤ ꯃꯌꯥꯗ ꯃꯁꯁꯨ ꯃꯨꯕ ꯃꯌꯥꯝ ꯁꯪꯖꯟꯕꯗꯣ ꯑꯗꯨꯗꯨꯒꯤꯅꯦ ꯑꯩ ꯌꯦꯡꯉ ꯍꯩꯅꯗꯨꯗꯨꯗ ꯌꯦꯡꯗꯅ ꯃꯤꯗꯤ ꯌꯥꯝ ꯅꯨꯡꯉꯥꯏꯇꯦ ꯍꯥꯏꯕ ꯋꯥꯔꯤ ꯑꯁꯦꯡꯕꯗꯨꯗꯤ ꯇꯥꯔꯦꯕ ꯑꯗꯨꯒ ꯑꯩꯅ ꯌꯦꯡꯕꯗꯤ ꯌꯦꯡꯗꯕ ꯍꯥꯏꯇꯥꯔꯦꯅꯦ
ꯋꯥꯔꯤ ꯊꯤ ꯅꯨꯡꯁꯤꯕꯅꯦ ꯌꯦꯡꯉꯨ
ꯑꯩ ꯌꯦꯡꯒꯦꯅ ꯇꯧꯔꯒ ꯑꯩꯁꯦ ꯆꯥꯛ ꯆꯥꯝꯗꯥꯏꯗ ꯈꯛꯇꯪꯅꯦꯕ ꯑꯩꯩꯅ ꯃꯇꯝ ꯂꯩꯕ ꯌꯦꯡꯦ ꯑꯗꯨ ꯌꯦꯡꯕꯗꯨꯗ ꯆꯥꯛ ꯆꯥ ꯌꯦꯉꯩꯗꯨꯗ ꯃꯣꯏ ꯃꯌꯥꯗꯣ ꯃꯨꯁꯨꯡꯛ ꯃꯨꯁꯛ ꯎꯕꯗꯨꯗ ꯑꯩꯗꯣ ꯈꯔ ꯍꯪꯒꯣꯏꯒꯟꯕ ꯑꯗꯨꯗꯨꯒꯤ ꯇꯟꯗꯅ ꯑꯗꯨꯝ ꯌꯦꯡꯗ꯭ꯔꯦ
ꯍꯣꯏ ꯀꯣꯃꯦꯗꯤ ꯀꯣꯃꯦꯗꯤ ꯍꯣꯔꯔꯗꯤ ꯑꯣꯏꯗꯣꯏꯅꯤ
ꯑ ꯀꯣꯃꯦꯗꯤꯅꯤ ꯍꯥꯏꯕꯗꯨꯗꯤ ꯌꯦꯡꯕꯅꯦ ꯍꯣꯔꯔꯒꯤꯗꯤ ꯅꯠꯇꯕ ꯀꯣꯃꯦꯗꯤ ꯍꯥꯏꯕꯗꯨꯗ ꯑꯗꯨꯒ ꯑꯩ ꯉꯝꯃꯦ ꯌꯦꯡꯉꯕ ꯄꯤꯛꯆꯔꯗꯨꯁꯨ ꯊꯥꯏꯅꯒꯤ ꯑꯣꯏꯔꯦ ꯑꯗꯣ ꯊꯥꯏꯅꯒꯤ ꯑꯣꯏꯔꯒ ꯃꯌꯥꯗꯣꯝ ꯑꯨꯨꯡ ꯁꯨꯡꯉꯨꯕꯗ ꯑꯁ ꯍꯥꯏꯇꯥꯔꯦ ꯑꯗꯨꯅ ꯇꯣꯏ ꯑꯩ ꯃꯈꯣꯟꯒꯤꯗꯤ ꯈꯪꯗꯦ ꯑꯩ ꯊꯥꯏꯁꯦ ꯃꯤꯅꯗꯤ ꯌꯥꯝ ꯍꯩꯅꯗꯦ ꯍꯥꯏꯕ ꯑꯗꯣ ꯁꯨꯝ ꯇꯥꯈꯤꯕꯕꯦ ꯀꯔꯤꯣ ꯈꯪꯗꯦ ꯑꯩ ꯌꯥꯝ ꯍꯅꯕ ꯍꯧꯖꯤꯛꯁꯦ ꯩꯅ ꯗꯦ ꯌꯥꯝ ꯑꯦꯅ ꯑꯣꯏꯗꯤ ꯍꯥꯏ
ꯎꯝ ꯑꯩꯈꯣꯏ ꯊꯥꯏꯅꯕ ꯑꯉꯥꯡ ꯑꯣꯏꯔꯤꯩꯗ ꯌꯦꯡꯉꯤ ꯅꯨꯄꯤ ꯃꯇꯣ ꯑꯗꯨꯁꯨ ꯁ꯭ꯀꯨꯜꯗ ꯁ꯭ꯀꯨꯜꯗ ꯌꯦꯡꯍꯜꯂꯦꯨ ꯑꯣꯖꯥꯅ ꯂꯥꯏꯔꯤꯛ ꯇꯥꯛꯅꯤꯡꯗꯕ
ꯑꯩꯗꯤ ꯑꯩꯈꯣꯏ ꯕꯣꯔꯗꯤꯡ ꯂꯩꯃꯤꯟꯅꯔꯤꯉꯩꯗꯁꯨ ꯏꯃꯥꯟꯕꯤꯁꯤꯡꯗꯨꯅ ꯀꯩꯅꯣꯗꯣ ꯌꯦꯡꯉꯣ ꯏꯃꯥ ꯌꯦꯡꯉꯣ ꯅꯨꯄꯤꯃ ꯌꯦꯡꯉꯨꯗꯦ ꯍꯥꯏꯕ ꯑꯗꯨꯒ ꯑꯩꯅ ꯌꯥꯝ ꯀꯟꯅ ꯌꯦꯡꯅꯤꯡꯉꯨꯕ ꯐꯥꯎꯔꯨꯗꯕꯅꯦꯕ ꯑꯩꯗꯣ ꯑꯗꯨꯀꯥꯟꯗꯅ ꯅꯣꯛꯑꯦꯗꯤ ꯈꯪꯕꯗꯤ ꯅꯠꯇꯕ ꯑꯩꯅ ꯑꯃꯨꯛ ꯥꯏ ꯑꯩ ꯌꯥꯝ ꯀꯤꯔꯨꯕꯩ ꯋꯥꯟꯗꯕ ꯑꯗ ꯑꯩꯅ ꯌꯦꯡꯕꯗ ꯑꯗꯨ ꯍꯥꯏꯅꯗꯕ ꯍꯥꯏꯇꯥꯔꯦꯅꯦ ꯑꯗꯨꯗꯒꯤ ꯑꯗꯨꯝ ꯌꯦꯦꯜꯗ꯭ꯔꯦ
ꯅꯨꯅꯨꯡꯉ ꯅꯨꯡꯉꯅꯤ ꯌꯦ
ꯃꯇꯝꯗꯣ ꯁꯪꯒꯗꯤꯦ ꯑꯩꯅ ꯍꯥꯏꯕ ꯀꯩꯅꯣꯗꯣ ꯌꯦꯡꯉꯨꯅꯦ
ꯌꯦꯡꯕꯅꯤ ꯌꯦꯡꯕꯅꯤ ꯑꯩ ꯍꯧꯖꯤꯛꯇꯁꯨ ꯀꯔꯦꯟ ꯑꯦꯐꯤꯌꯥꯔ ꯄꯥꯔꯝꯃꯤꯅꯤ ꯍꯣꯏ ꯌꯦꯡꯗꯣꯏꯅꯦ ꯀꯔꯦꯟ ꯑꯦꯐꯤꯌꯔ ꯄꯥꯔꯝꯕꯅꯦꯕ
ꯈꯪꯗꯗ ꯑꯩ ꯄꯥꯅꯕ ꯂꯥꯏꯔꯤꯛꯇꯤ ꯃꯌꯥꯝ ꯂꯩ ꯄꯥꯅꯤꯡꯗ ꯐꯪꯉꯦ ꯀꯅꯥꯝ ꯄꯥꯕꯤꯔꯗꯤ ꯐꯪ
ꯆꯥꯖꯤ ꯄꯤꯇ ꯄꯍꯜ
ꯀꯩ ꯇꯧꯋꯦꯕ
ꯆꯥꯁꯤ ꯄꯤꯇꯤ ꯄꯥꯍꯜꯂꯣꯑꯣ
ꯑꯗꯨꯨꯅ ꯐꯔꯗ꯭ꯔꯥ ꯑꯁ ꯑꯩꯕꯨ ꯄꯣ ꯌꯥꯝꯁꯦ
ꯄꯥꯅꯤꯡꯗ꯭ꯔꯗꯤ ꯆꯥꯖꯕꯤꯇꯤꯒ ꯄꯥꯝꯃꯤꯟꯅꯩ
ꯀꯃꯥꯏꯅ ꯑꯩꯗꯤ ꯖꯤꯃꯤꯅꯥ ꯌꯥꯝ ꯁꯤꯅꯤꯩ ꯖꯤꯃꯤꯅꯥꯏꯗ ꯃꯌꯥꯏꯗ ꯀꯨꯏꯅ ꯑꯃꯒ ꯁꯠꯂꯥꯎꯅ ꯊꯣꯛꯂꯛꯄꯒꯤ ꯁꯅ ꯅꯨꯡꯉꯥꯏꯌꯦꯗ
ꯀꯥꯟꯅꯅ ꯆꯦꯃꯤꯅꯥ ꯋꯥꯔꯤ ꯁꯥꯟꯅꯕ ꯅꯨꯡꯉꯥꯏꯇꯦ ꯌꯥꯝꯅ
ꯎꯝ ꯁꯅꯕ ꯃꯤ ꯂꯩꯇꯕ꯭ꯔꯥꯕ ꯅꯪ ꯆꯦꯃꯤꯅꯥꯏꯗ ꯋꯥꯔꯤ ꯁꯥꯏꯗ ꯑꯩꯕꯨꯗꯤ ꯍꯪꯕꯨꯗꯤ ꯍꯪꯉꯀꯣ ꯁꯥꯅꯪ ꯄꯦꯒ꯭ꯔꯥ ꯀ ꯀꯥꯡꯒ ꯃꯥꯅ ꯁꯨꯃꯥꯏ ꯁꯨꯃꯥꯏꯅ ꯇꯧꯋꯦ ꯑꯩ ꯀꯃꯥꯏꯅ ꯇꯧꯗꯅꯣ ꯑꯩ ꯊꯧ ꯌꯥꯝ ꯂꯩꯦ ꯎꯄꯝ ꯌꯥꯎꯗꯦ
ꯑꯦ ꯑꯩꯁꯨ ꯇꯧꯋꯏꯅ ꯑꯗꯨꯗꯤ ꯑꯦꯗꯤ ꯅꯨ ꯗꯀ ꯊ ꯋꯥꯏꯁꯅꯦ ꯆꯥꯆꯕꯤꯗꯤ ꯀ
ꯁꯥꯟꯅꯕ ꯍꯥꯏꯇꯥꯔꯦꯅꯦ ꯑꯗꯨꯝ ꯍꯥꯏꯖꯕ ꯋꯥꯠꯇꯦ ꯃꯤꯉꯣꯟꯗ ꯀꯩꯁꯨ ꯍꯉꯦꯌꯔ ꯇꯧꯔꯤ ꯪꯗꯕ ꯋꯥ ꯂꯩꯕꯗꯣ ꯑꯗꯣ ꯖꯤꯃꯤ ꯍꯥꯏꯗ ꯁꯦꯠ ꯇꯧꯕꯗꯤ ꯀꯩꯝ ꯈꯟꯗꯕꯗꯣ
ꯍꯣꯏ ꯍꯣꯏ ꯅꯨꯡꯉꯥꯏ ꯃꯥꯏ ꯃꯥꯏ ꯑꯣꯄꯤꯅꯤꯌꯟꯗꯣ ꯇꯥꯕ ꯅꯨꯡꯉꯥꯏꯕꯅꯤ ꯑꯗꯨꯝ
ꯅꯨꯡꯉꯥꯏꯕꯅꯤ ꯅꯨꯡꯉꯥꯏꯕꯅꯦ ꯑꯁ ꯃꯣꯏꯗꯤ ꯑꯩꯗ ꯉꯥꯏꯍꯥꯛ ꯂꯩꯇꯅ ꯑꯗꯨꯝ ꯍꯪꯕꯒꯤ ꯀꯩꯅꯣ ꯅꯪꯗꯤ ꯀꯩꯅꯣ ꯄꯥꯝꯖꯕꯅꯤ ꯑꯗꯨꯕꯨ ꯄꯥꯝꯖꯕꯅꯤ ꯀꯥꯏ ꯑꯩꯅ ꯑꯗꯨꯝ ꯁꯔꯁ ꯇꯧꯕꯗꯣ ꯈꯪꯕꯒꯤ ꯑꯩꯥꯏ ꯃꯗ ꯍꯔꯥꯎꯖꯕꯗꯣ ꯊꯧꯛ ꯂꯩꯇꯕꯔꯤ ꯆꯥꯟꯅꯗ ꯈꯨꯕꯥꯛ ꯈꯨꯕꯥꯛꯀꯤ ꯐꯣꯇꯣꯁꯦ ꯊꯥꯔ ꯈꯨꯕꯥꯛ ꯃꯩ ꯌꯦꯡꯉꯒ ꯅꯅꯤ ꯀꯥꯏꯅ
ꯈꯥꯏ ꯈꯥꯏꯌꯦ ꯅꯪ ꯇꯥꯏꯗ ꯏꯍꯥꯟ ꯑꯩꯗꯤ ꯑꯩꯒꯤꯁꯨ ꯂꯧꯈꯤꯗꯥꯏꯅꯦ
ꯅꯣꯏꯇ ꯑꯣꯇ꯭ꯔꯥ
ꯅꯪꯅ ꯑꯩꯒꯤ ꯂꯧꯕ ꯇꯧꯔꯤꯗꯨꯗꯤ
ꯑꯣꯐ
ꯑꯣ ꯑꯣ ꯑꯣ ꯀꯥꯎꯒꯦ ꯃꯤꯛꯁꯤ ꯀꯅꯥ ꯀꯅꯥꯒꯤꯅꯣ ꯌꯥꯝ ꯇꯧꯈꯤꯕꯅꯦ ꯑꯩꯅ
ꯎꯝ
ꯌꯥꯝ ꯅꯨꯡꯉꯥꯏꯖꯕꯗꯣ ꯍꯥꯏꯇꯥꯔꯦ ꯑꯩ ꯄꯨꯊꯤ ꯌꯦꯡꯕ ꯌꯥꯝ ꯀꯩꯅꯣ ꯇꯧꯋꯦ ꯍꯥꯏ ꯄꯥꯝꯖꯩ ꯍꯥꯏꯕ ꯅ ꯄꯨꯊꯤ ꯌꯦꯡ ꯍꯩꯅꯗꯕ
ꯑꯩ ꯉꯔꯥꯡꯗ ꯀꯨꯊꯤ ꯌꯦꯡꯉꯨꯔꯤꯅꯦ ꯀꯔꯤ ꯍꯥꯏꯔꯤ ꯈꯪꯕ꯭ꯔꯣ ꯀꯣꯡꯕꯗ ꯀꯣꯡꯕꯗꯕꯨꯊ ꯌꯦꯉꯣ ꯑꯩꯈꯣꯏ ꯃꯥꯅ ꯀꯩ ꯍꯥꯏꯔꯤ ꯈꯪꯕ